ꯍꯥꯕ꯭ꯔꯣ ꯑꯣ ꯑꯦꯁ ꯀꯩ ꯂꯩꯒꯦ ꯀꯨꯏꯔꯦ ꯅ ꯅꯪ ꯐꯣꯟ ꯇꯥꯗꯕ
ꯀꯦꯗꯔ
ꯑꯁ ꯁꯨꯝ ꯂꯩꯔꯃꯅꯤꯗ ꯅꯪ ꯀꯩꯗꯧꯔꯤꯒꯦ
ꯐꯣꯟ ꯃꯠꯂꯤ
ꯎꯝ ꯆꯥꯛ ꯏꯁꯤꯡ ꯆꯥꯔꯕꯣ
ꯆꯥꯗ꯭ꯔꯤꯅ ꯂꯟꯆ ꯇꯥꯏꯃꯤꯡ ꯋꯥꯠꯂꯦ ꯍꯗꯌꯥ
ꯑꯩꯁꯨ ꯆꯥꯗ꯭ꯔꯤꯔꯥ ꯉꯜꯂꯤꯕ ꯍꯥꯏꯁꯦ ꯂꯥꯝꯗ꯭ꯔꯤ ꯕꯕꯥꯥ
ꯂꯗ꯭ꯔꯦ ꯑꯅꯤꯗꯥ ꯀꯌꯥ
ꯑꯦꯁ ꯄꯨꯔ ꯏꯝꯐꯥꯜ ꯃꯆꯥ ꯑꯣꯜꯂꯦꯅꯦ
ꯆꯠ
ꯀꯩ ꯀꯩꯁꯒꯦ ꯑꯌꯨꯛꯇ
ꯇꯟ ꯆꯥꯁꯤꯂꯦ
ꯑꯣ ꯑꯠꯆꯥ ꯑꯆꯥ ꯇꯒ ꯀꯩꯖ
ꯇꯅꯤꯖ ꯀꯁꯂ
ꯑ
ꯀꯔꯤ ꯀꯔꯤ ꯇꯧꯔꯤꯒꯦ ꯍꯧꯖꯤꯀꯣ
ꯑꯩ ꯁꯨꯝ ꯂꯩꯗ ꯌꯨꯝꯗ ꯀꯩꯗꯧꯅꯤ
ꯊꯕꯛ ꯑꯝꯇ ꯇꯧꯗ꯭ꯔꯣ ꯋꯥ ꯑꯩꯁꯦ
ꯑꯗꯨꯅꯦ ꯏꯀꯥꯏꯔꯤ ꯊꯕꯛ ꯍꯥꯏꯁꯦ ꯄꯩꯁꯥ ꯐꯪꯗꯕ ꯊꯕꯛꯄꯨꯗꯤ ꯌꯥꯝ ꯇꯧꯋꯤꯗ ꯄꯩꯁꯥ ꯊꯣꯛꯄ ꯄꯩꯁꯥ ꯊꯣꯛꯇꯕ ꯋꯥꯅꯤ ꯄꯩꯁꯥ ꯊꯣꯛꯄ ꯊꯕꯛꯇꯤ ꯑꯝꯇ ꯇꯧꯗꯦ
ꯑꯦꯛꯖꯥꯝꯗꯤ ꯊꯥꯗ꯭ꯔꯕ
ꯑꯦꯛꯖꯥꯝ ꯅꯦꯠꯅꯨꯡ ꯈꯔ ꯊꯥꯔꯤ
ꯀꯔꯤ ꯋꯥꯣꯆꯤꯡ ꯇꯧꯋꯦꯗꯧꯅꯦ ꯇꯜ ꯂꯩꯥꯏꯅꯤ
ꯀꯩ ꯀꯣꯆꯤꯡꯅꯣ ꯍꯥꯏꯁꯦ
ꯕꯦꯡꯀꯤꯡꯒꯤ ꯇꯧꯁꯤꯔꯥ ꯈꯟꯕ ꯑꯗꯨ ꯖꯅꯦꯔꯥ ꯀꯣꯠꯁꯨ ꯌꯥꯎꯅ ꯐꯥꯕ꯭ꯔꯥ ꯈꯟꯕ ꯑꯣꯟꯂꯥꯏꯟ ꯀꯣ ꯑꯣꯟꯂꯥꯏꯟ ꯏꯁꯄꯣꯔꯁ ꯂꯩꯕ
ꯑꯣ ꯑꯣꯟꯂꯥꯏꯟ ꯀꯣꯔꯁꯨꯁꯨ ꯂꯩꯕꯅꯤꯅꯦ ꯑꯗꯨ ꯅꯪ ꯑꯣꯟꯂꯥꯏꯟ ꯀꯣꯔꯁꯇꯨ ꯏꯐꯦꯛꯇꯤꯚ ꯑꯣꯏꯅ ꯌꯥꯎ ꯉꯝꯒꯗ꯭ꯔꯥ
ꯑꯗꯨꯒꯤꯅꯦ ꯑ ꯇꯜꯂꯤꯌꯦ ꯁꯨꯡꯑꯣꯏ ꯑꯣꯏꯗꯧꯕꯁꯤꯗꯤ
ꯑꯗꯨꯅꯦ ꯍꯥꯏꯗꯤ ꯈꯪꯗꯦꯅꯦ ꯑꯁꯦꯡꯕꯗꯤ ꯑꯩꯈꯣꯏꯅ ꯉꯝꯖ ꯇꯥꯔꯗꯤ ꯑꯣꯟꯂꯥꯏꯟ ꯀꯣꯔꯁ ꯐꯔ ꯌꯥꯎ ꯉꯝ ꯇꯥꯔꯗꯤꯀꯣ
ꯍꯣꯠꯅꯒꯦꯗꯤ ꯑꯗꯨꯝ ꯌꯥꯏꯅꯦ
ꯍꯣꯏ ꯑꯗꯨꯅ ꯍꯣꯠꯅꯈꯤ ꯑꯗꯨꯝ ꯌꯥꯏꯅꯦ
ꯇꯝꯕꯗꯤꯗꯅꯤꯅꯦ
ꯎꯝ ꯑꯗꯨꯅ ꯑꯗꯨꯃꯥꯏꯅ ꯑꯃ ꯇꯧꯕꯅꯗꯤ ꯐꯔꯕꯅꯦ ꯍꯥꯏꯗꯤ ꯅꯪ ꯂꯥꯏꯔꯤꯛ ꯍꯩꯇꯕꯗꯨ ꯅꯠꯇꯦ ꯄꯨꯟꯁꯤꯗꯣ ꯍꯥꯏꯗꯤ ꯃꯁꯛ ꯊꯣꯛꯄ ꯑꯃ ꯑꯣꯏꯔꯔꯣꯏꯗꯅ ꯑꯩꯈꯣꯏ ꯍꯧꯖꯤꯛ ꯂꯩꯔꯤꯕ ꯈꯨꯠꯂꯩꯁꯤꯗ ꯂꯩꯔꯔꯦ
ꯒ꯭ꯌꯥꯟ ꯇꯥꯔꯗꯤ ꯇꯂꯅ ꯆꯥꯎꯔꯛꯄꯁꯦ ꯀꯩꯗꯧ ꯆꯥꯎꯔꯛꯏꯅꯣ ꯈꯪꯒꯤ
ꯃꯖꯦ ꯃꯔꯗꯨ ꯃꯔꯨꯞ ꯂꯨꯄꯥ ꯂꯤꯁꯤꯡ ꯑꯃꯨꯛ ꯍꯨꯟꯕ ꯑꯃ ꯌꯥꯎꯌꯦ ꯁꯤꯁꯦ ꯌꯥꯎꯁꯦ ꯌꯥꯎꯔꯣꯏꯗꯔ ꯌꯥꯎꯁꯦ ꯌꯥꯎꯔꯣꯏꯗꯔꯥ ꯈꯟꯐꯝ ꯈꯪꯗ꯭ꯔꯦ ꯍꯌꯦ ꯁꯦꯟ ꯂꯥꯛꯐꯝꯗꯣ ꯂꯩꯇ꯭ꯔꯗꯤ ꯌꯥꯎꯕꯗꯤ ꯑꯃꯗꯤ ꯌꯥꯎꯅꯤꯡꯕ ꯁꯦꯟꯗꯣ ꯂꯥꯛꯐꯝ ꯂꯩꯔꯒ ꯑꯩꯈꯣꯏꯅ ꯌꯥꯝ ꯁꯤꯖꯟꯅ ꯊꯣꯛꯑꯦ ꯍꯥꯏꯕꯩꯗꯤ ꯌꯥꯎ ꯌꯥꯕ ꯑꯗꯨ ꯅꯠꯇꯕꯤ ꯂꯩꯗꯅ ꯌꯥꯎꯁꯜꯂꯨꯔꯒ ꯑꯃꯨꯛ ꯍꯨꯟ ꯉꯝꯗ꯭ꯔꯗꯤꯦꯅ ꯈꯜꯂꯤꯅꯦ ꯌꯥꯝ ꯌꯥꯝꯕ ꯄꯩꯁꯥ ꯅꯠꯇꯦ ꯅꯤꯔꯒ ꯑꯣꯏꯁꯨ ꯍꯨꯜꯂꯁꯤꯔꯥ ꯈꯜ ꯈꯪꯗꯦꯅꯦ
ꯃꯤꯔꯒ
ꯍꯣꯏ
ꯂꯝꯕꯤꯗꯣꯏꯅꯤ ꯆꯠꯂꯣ ꯑꯗꯨꯝ
ꯑꯗꯨꯅ ꯐꯔꯗ꯭ꯔ
ꯇꯔꯥ ꯇꯔꯥ ꯐꯤꯔꯖꯨ ꯂꯨꯄꯥ ꯆꯍꯨꯝ
ꯎꯝ ꯑꯗꯨꯗꯤ ꯀꯨꯟꯊ꯭ꯔꯥ ꯀꯨꯟꯊ꯭ꯔꯥ ꯌꯧꯍꯜꯂꯗꯤ ꯆꯞ ꯆꯥꯔꯦꯅꯦ ꯍ ꯍ ꯍ
ꯀꯨꯟꯊ꯭ꯔꯥ ꯀꯨꯟꯊ꯭ꯔꯥꯗꯤ ꯀꯌꯥꯅꯣ
ꯅꯥꯏꯟ ꯍꯟꯗ꯭ꯔꯦꯗ ꯇꯥꯗꯣꯏꯅꯤ ꯀꯩꯅꯣ
ꯎꯝ
ꯎꯝ ꯎꯝ
ꯑ
ꯉꯥꯅꯨ ꯈꯔ ꯂꯣꯏꯕꯅꯤ ꯉꯥꯅꯨꯖꯨ ꯍꯟꯗꯛꯇꯝ ꯁꯤꯕꯗ ꯁꯤꯕꯗ
ꯑꯗꯨ ꯍꯦꯛ ꯄꯨꯔꯛꯄ ꯀꯩꯅꯣ ꯆ ꯊꯥꯍꯧꯗ꯭ꯔꯣ ꯃ ꯎꯝ ꯀꯩꯅꯣꯃ
ꯍꯤ ꯍꯤꯗꯥꯛꯂꯣ
ꯍꯣꯏ
ꯍꯤꯗꯥꯛꯁꯦ ꯃꯤ ꯗꯦ ꯑꯣꯜ ꯍꯥꯏꯗꯤ ꯍꯦꯛ ꯄꯣꯛꯄꯒ ꯑ ꯍꯦꯛ ꯃꯅꯨꯡ ꯍꯦꯛ ꯑꯣꯟꯕꯒ ꯃꯆꯥ ꯍꯦꯛ ꯑꯣꯟꯕꯒ ꯂꯧꯕ ꯀꯥꯡꯕꯨꯗꯣ ꯑꯗꯨꯕꯨꯗꯤ ꯊꯥꯅꯕꯅꯦ ꯑꯗꯣ ꯑꯩꯗꯤ ꯈꯔ ꯍꯞꯇꯥ ꯑꯃ ꯑꯅꯤ ꯁꯨꯔ ꯂꯧꯕꯅꯦ ꯑꯗꯨꯒꯤ ꯊꯥꯍꯧꯗ꯭ꯔꯦꯕ ꯍꯟꯗꯛꯇꯣ ꯃꯃꯥꯡꯗ ꯕꯦꯁ ꯑꯃ ꯂꯣꯏ ꯑꯗꯨꯁꯨ ꯑꯣ ꯀꯔꯤ ꯑꯗꯨꯁꯨ ꯑꯗꯨꯁꯨ ꯀꯩꯝ ꯊꯥꯗꯦꯅ ꯌꯥꯗꯧ ꯃꯥꯜꯂꯦ ꯑꯗꯣ ꯍꯟꯗꯛꯇꯤ ꯉꯥꯅꯨ ꯃꯥꯄꯜ ꯁꯤꯗꯣꯛꯈ꯭ꯔꯦ ꯑꯃꯁꯨ ꯁꯤꯔꯤ ꯁꯤꯔꯥ ꯇꯧꯔ ꯂꯩ ꯀꯨꯟꯃꯉꯥ ꯂꯧꯕꯅꯤ ꯄꯨꯂꯞꯅ
ꯍꯣꯏ ꯃꯊꯤ ꯐꯥꯏꯔꯤꯔꯕ ꯀꯩꯅꯣ
ꯈꯪꯗꯦ ꯀꯃꯥꯏꯅ ꯇꯧꯏꯅꯣ ꯃꯊꯤ ꯐꯥꯏꯔ ꯀꯩꯅꯣ ꯈꯪꯗꯦ ꯑꯗꯨꯝ ꯃꯁꯥ ꯍꯧꯖꯤꯛꯄꯨꯗꯤ ꯑꯉꯧꯕ ꯅꯍꯥꯟꯈꯩꯗꯤ ꯐꯥꯏꯗꯦ ꯉꯁꯤꯗꯤ ꯑꯃ ꯉꯁꯤ ꯍꯧꯖꯤꯛ ꯇꯣꯉꯥꯟꯅ ꯈꯟꯗꯣꯛꯏꯁꯤꯗꯤ ꯐꯥꯏ ꯑꯉꯧꯕ
ꯑꯗꯨ ꯂꯣꯏ ꯂꯧꯅꯔꯛꯇꯣꯏꯅꯦ ꯊꯥꯖꯤꯜꯂꯨꯔꯅꯦ ꯃꯊꯤ ꯉꯧꯕ ꯍꯥꯏꯕꯒꯤ ꯗꯤ ꯐꯤꯗꯥ ꯊꯥꯅꯕꯅꯦ ꯂꯣꯏꯅ
ꯑꯣ ꯈꯪꯗꯦ ꯑꯇꯣꯞꯄꯗꯤ ꯀꯩꯝ ꯇꯧꯗꯦ ꯁꯤ ꯇꯣꯉꯥꯟꯅ ꯑꯃꯨꯛ ꯈꯟꯇꯣꯛꯑ ꯂꯩ ꯑꯗꯨꯗꯤ ꯀꯩꯅꯣ ꯇꯧꯋꯦ ꯃꯁꯥꯅ ꯈ꯭ꯋꯥꯏ ꯁꯣꯟ ꯁꯣꯜꯂꯒ ꯎꯏꯔꯝ ꯃꯥꯜꯂꯤ ꯇꯧꯔ ꯂꯩꯕꯤꯗꯣ ꯎꯝ
ꯊꯤꯔꯗꯕꯅꯦ ꯑꯗꯨ ꯂꯣꯏ ꯂꯧꯅꯖꯔꯛ ꯁꯟ
ꯎ ꯇꯣꯉꯥꯟꯅ ꯊꯝꯃꯦ ꯑꯗꯨꯗꯣ
ꯑꯩꯅ ꯍꯟꯗꯛ ꯈꯔ ꯁꯣꯏꯈ꯭ꯔꯦ ꯑꯁꯤ ꯂꯧꯕꯗ ꯀꯩꯅꯣ ꯇꯧꯕ ꯑ ꯀꯔꯤ ꯑꯁꯝꯕ ꯑ ꯈꯔ ꯀꯥꯟꯅꯒꯗ꯭ꯔꯅ ꯇꯧꯔꯒ ꯑꯥꯗꯒꯤꯒ ꯂꯧꯔꯨꯏꯅꯦꯃꯤ ꯂꯝ ꯑꯔꯥꯞꯄꯗꯒꯤ ꯅꯝꯕꯣꯜ ꯂꯣꯝꯗꯗꯩ ꯂꯧꯔꯨꯏꯅꯦꯃꯤ ꯈꯔ ꯀꯥꯟꯅꯒꯗ꯭ꯔꯅ ꯃꯣꯏꯅ ꯚꯤꯗꯤꯑꯣꯗ ꯑꯆꯧꯕ ꯎꯠꯁꯜꯂꯛꯄ ꯗꯨꯒ ꯆꯠꯂ ꯀꯥꯟꯗ ꯀꯨꯞꯁꯤ ꯀꯨꯞꯁꯤ ꯀꯨꯞꯄ ꯂꯩꯔꯝꯃꯦ
ꯂꯧꯗ꯭ꯔꯁꯨ ꯂꯥꯛꯎ ꯌꯥꯗ꯭ꯔꯥ
ꯑꯗꯣ ꯒꯥꯔꯤꯗꯨꯖꯨ ꯑꯥꯇꯥꯟ ꯆꯠꯂꯝꯅꯤꯅ ꯇꯜꯂꯝ ꯅꯨꯃꯤꯠꯇꯨꯁꯨ ꯐꯩꯌꯦꯅ ꯅꯨꯃꯤꯠ ꯑꯐꯕꯗ ꯂꯧꯖꯦꯅ ꯑꯍꯟꯒꯩꯅ ꯐꯔꯦ ꯅꯨꯃꯤꯠ ꯐꯕꯒ ꯂꯣꯏ ꯆꯥꯏꯔꯦ ꯍꯟꯗꯛꯇꯤ ꯍꯦ ꯍꯦ ꯍ ꯍ ꯗꯥꯎ ꯌꯥꯗꯦ ꯃꯣꯏꯅꯤꯖꯥꯎ ꯚꯕꯤꯂꯥꯏꯇꯤ ꯑꯃ ꯂꯧꯔꯛꯄꯅꯦ ꯚꯂ ꯚꯂꯥꯏꯇꯤ ꯇꯔꯥ ꯂꯧꯔꯛꯄꯅꯤ ꯚꯕꯤꯂꯥꯏꯇꯤꯗꯨꯗꯤ ꯀꯩꯁꯨ ꯇꯧꯗ꯭ꯔꯤꯦ ꯍꯧꯖꯤꯛ ꯐꯥꯎꯗꯤ ꯐꯖꯅ ꯂꯩꯔꯤ ꯑꯩꯅ ꯂꯧꯔꯛꯄ ꯅꯨꯃꯤꯠꯇꯨꯁꯨ ꯑꯩꯈꯣꯏꯅ ꯈꯔ ꯁꯣꯏꯈ꯭ꯔꯕ ꯒꯥꯔꯤꯗ ꯀꯨꯏꯅ ꯍꯥꯞꯆꯤꯜꯂ ꯊꯝꯃꯨꯔꯦꯕ ꯍꯦꯛ ꯂꯥꯛꯄ ꯍꯦꯛ ꯌꯧꯔꯛꯄꯒ ꯃꯔꯤ ꯑꯃꯗꯤ ꯑꯗꯨꯝ ꯁꯤꯈ꯭ꯔꯦ ꯅꯨꯃꯤꯠ ꯗ ꯎꯝ
ꯆꯪ ꯇꯁꯀꯦ ꯇꯧꯗ꯭ꯔꯣ
ꯇꯧꯋꯤꯗ ꯑꯗꯨꯕꯨꯗꯤ ꯗꯥꯎꯗꯥ ꯑꯋꯥꯖꯅꯤ ꯎꯝ
ꯆꯂꯣꯗꯅ
ꯈꯪꯗꯦꯅ ꯄꯩꯁꯥꯗꯣ ꯉ ꯃꯃꯥꯡꯁꯤꯦ ꯀꯨꯟ ꯂꯩꯨꯗꯨꯅ ꯑꯍꯥꯟꯕꯗ ꯀꯨꯟ ꯈꯛ ꯂꯧꯕꯅꯦ ꯑꯗꯨ ꯀꯨꯟ ꯂꯧꯧꯕꯗ ꯃꯔꯤ ꯁꯤꯈ꯭ꯔꯦꯅ ꯃꯉꯥꯃꯨꯛ ꯍꯥꯞꯆꯤꯟꯕꯅꯦ ꯑꯗꯨ ꯃꯉꯥ ꯍꯥꯞꯆꯤꯟꯕꯅꯦ ꯑꯃꯨꯛ ꯀꯌꯥ ꯁꯨꯔꯦ ꯃꯉꯥꯃꯨꯛ ꯁꯤꯔꯦ ꯁꯤꯅꯕ ꯍꯥꯞꯄꯒ ꯆꯞ ꯃꯥꯟꯅꯔꯦ ꯑ
ꯔꯥꯅꯤ
ꯎꯝ ꯎ
ꯀ ꯋꯥ ꯆ ꯑꯣꯂ ꯌꯦ ꯐꯇ꯭ꯔ ꯑꯣꯏꯦꯗꯤ
ꯍꯣꯏ ꯃꯊꯪꯗꯗꯤ ꯈꯪꯒꯅꯤ ꯃꯆꯤꯟꯖꯥꯛꯁꯨ ꯃꯆꯤꯟꯖꯥꯛꯁꯨ ꯌꯥꯝ ꯇꯤꯡꯅꯗ꯭ꯔꯦꯗꯅꯀꯣ ꯑꯆꯧꯕ ꯂꯩꯕꯁꯤꯅ ꯋꯥꯔꯤꯅꯤ ꯀꯩꯅꯣ ꯑꯃꯒꯤ ꯉꯥꯅꯨ ꯑꯃꯗ ꯂꯨꯄꯥ ꯀꯨꯟ ꯀꯨꯟ ꯍꯦꯟꯖꯈ꯭ꯔꯁꯨ ꯑꯩꯈꯣꯏꯅ ꯑꯩꯈꯣꯏꯅ ꯌꯣꯛꯆꯕ ꯑꯩꯈꯣꯏꯅ ꯌꯣꯛꯆꯔ ꯑꯗꯨꯝ ꯆꯪꯉꯦ ꯖꯥꯛꯦ
ꯎꯝ
ꯎꯝ ꯑꯗꯨꯅ ꯃꯣꯏꯅ ꯀꯦ ꯂꯧꯕꯕ ꯇꯔꯥ ꯑꯃ ꯀ ꯍ ꯍꯦꯟꯖꯦ ꯑꯗꯨ ꯎꯝ
ꯀꯅꯥ ꯀꯅꯥꯕꯨꯕ ꯄꯥꯎ ꯐꯥꯎꯅꯔꯤꯒꯦ ꯊꯣꯛꯈꯤꯕꯗꯒꯤꯦ
ꯎꯝ ꯈꯔ ꯈꯔ ꯀꯩꯅ ꯌꯥꯝ ꯄꯥꯛ ꯐꯥꯎꯅꯗ꯭ꯔꯦꯗ ꯑꯌꯥꯝꯕ ꯀ ꯐꯥꯎꯅꯅꯤ
ꯃꯦꯗꯤꯀꯦꯜꯒꯤ ꯊꯥꯔꯤꯐꯥꯎꯗꯤ ꯈꯔ ꯐꯥꯎꯅꯔꯕꯅꯤꯀꯣ ꯁ ꯑꯃ ꯑꯅꯤ ꯀꯃꯥꯏꯅ ꯊꯣꯛ ꯂꯩ ꯑꯃꯈꯛ ꯂꯩꯏꯕꯗꯨꯐꯣ ꯥꯎꯅꯥ ꯔꯣꯏꯇꯔꯦ
ꯃꯌꯥꯟꯁꯦ ꯃꯈꯣꯏ ꯃꯍꯣꯏ ꯃꯥꯏ ꯃꯥꯏ ꯂꯥꯏꯟ ꯆꯠꯅꯈ꯭ꯔꯕꯅꯤꯅ
ꯍꯣꯏ ꯑꯩ ꯀꯣꯜ ꯇꯧꯒꯦ ꯇꯧꯔꯒ ꯑꯗꯨꯝꯩꯅ ꯇꯧ ꯂꯩꯦꯕ ꯃꯥꯅ ꯇꯧꯔꯛꯑꯀꯥꯟꯗꯅꯦ ꯍꯦꯛꯇ ꯑ ꯇꯨꯁꯟ ꯇ ꯃꯤꯦꯗ ꯇꯧꯣ ꯐꯅꯤ
ꯍꯣꯏ ꯇꯨꯏꯁꯟ ꯇꯧꯔꯗꯤ ꯆꯤꯟꯕꯅꯤꯅ ꯌꯥꯝꯅ ꯊꯥꯗꯣꯛꯄ ꯌꯥꯗꯕꯅꯤ
ꯑꯣꯖꯥꯕꯨ ꯑꯣꯏꯖꯅꯤꯡꯗ꯭ꯔ ꯄꯣꯠꯅꯤꯗ
ꯎꯝ
ꯎꯄꯥꯔꯇꯕꯦ ꯇꯧꯒꯦꯅ ꯇꯧꯔꯤ ꯑ ꯑꯗꯨ
ꯎꯝ ꯆꯧꯁꯜꯂꯣ ꯆꯧꯁꯜꯂꯣ ꯐꯩ ꯅꯪꯒꯤ ꯁꯥꯇ꯭ꯔꯁꯤꯡꯗꯨꯅ ꯃꯔꯃ ꯑꯐꯥꯎꯕ ꯉꯥꯛꯇ
ꯎ
ꯍꯝ
ꯉꯉꯕ ꯈꯨꯨꯍꯗꯤ ꯑꯁꯤꯁ ꯀꯌꯥ ꯋꯥ
ꯎꯝ
ꯐꯥꯒꯤ ꯇꯧꯔ ꯂꯣꯏꯅꯔꯦ ꯌꯥꯗꯦ ꯊꯥꯎꯅ ꯂꯣꯏꯅꯔꯦ ꯌꯥꯗ ꯃꯤꯅꯤꯠ ꯃꯉꯥꯈꯛ ꯆꯠꯂꯦ
ꯎꯝ ꯑꯗꯨ ꯅꯪ ꯈꯔ ꯀꯤꯍꯜꯂꯣ ꯅꯠꯇꯕꯗꯤ ꯌꯥꯥꯏ ꯅꯪꯒꯤ ꯅꯪꯒꯤ ꯅꯃꯥꯟꯅꯕꯤ ꯀꯌꯥꯗ ꯇꯧꯔ ꯂꯩꯔꯦ ꯑꯗꯨ ꯉꯔꯥꯡꯒꯤꯒ ꯇꯧꯔꯤꯗꯣ ꯌꯥꯔꯦ ꯑꯗꯨꯗꯤ
ꯑꯗꯨꯗ ꯌꯥꯕꯅꯦ ꯇꯅꯦ
ꯑꯦ ꯅꯠꯇꯦ ꯀꯤꯕꯗꯤ ꯂꯩꯗꯅ ꯌꯥꯝꯅ ꯐ꯭ꯔꯦꯡ ꯑꯣꯏ ꯑꯣꯏꯔ ꯑꯅꯤ ꯍꯥꯏꯕ ꯅꯪꯒꯤ ꯉꯔꯥꯡꯒꯤꯗꯤ ꯑꯣꯏꯔꯣꯏꯗ꯭ꯔꯣ
ꯑ ꯀꯥꯛꯨ ꯀꯥꯛꯀꯨ ꯉꯥꯇꯅꯤꯅ
ꯎꯝ ꯑ ꯈꯥꯏꯕ ꯍꯥꯏ ꯅꯣꯏ ꯑꯉꯥꯡꯗꯨꯗ
ꯃ ꯁꯅ ꯐꯄꯋꯥꯗꯤꯒ꯭ꯔꯦ
ꯑꯗꯨ ꯍꯧꯖꯤꯛ ꯋꯥꯕꯅꯤꯅ ꯑꯉꯥꯡ ꯃꯆꯥ ꯂꯥꯏꯔꯤꯛꯄꯨ ꯍꯩꯕ꯭ꯔꯣ ꯃꯌꯦꯛꯄꯨ ꯆꯠꯄ꯭ꯔꯣ ꯑꯉꯥꯡꯈꯩꯗꯣ
ꯃꯌꯦꯛ ꯆꯠꯄ ꯌꯥꯎꯋꯦ ꯀ꯭ꯂꯥꯁ ꯁꯤꯛꯁ ꯇꯝꯃ ꯄꯥ ꯊꯣꯛꯇꯕꯁꯨ ꯌꯥꯎꯋꯦ
ꯑꯁ ꯑꯗꯨꯗꯤ ꯀꯃꯥꯏꯅ ꯄꯥꯁ ꯈ ꯇꯧꯔꯛꯄ꯭ꯔꯥ
ꯀꯔꯝ ꯑꯣꯗꯣ ꯃꯗꯨꯣ ꯀꯥ ꯍꯜ
ꯑꯁ ꯑꯗꯣ ꯍꯧꯖꯤꯛꯀꯥꯟꯗꯤ ꯃꯣꯏ ꯀꯩꯅꯣ ꯇꯧꯕ ꯈꯣꯠꯄ ꯋꯤꯕꯤꯡ ꯇꯝꯕ ꯈꯣꯠꯄ ꯌꯥꯎꯔꯦ ꯈꯣꯠꯂꯦ ꯀꯥꯏꯗꯨꯕꯨ ꯌꯥꯎꯕ꯭ꯔꯥ ꯌꯥꯎꯕ ꯌꯥꯎꯕ꯭ꯔꯥ ꯍꯥꯏꯗꯤ ꯑꯉꯥꯡ ꯂꯣꯏꯅꯗꯕꯅꯤꯅ ꯈꯪꯗꯦꯅꯦ
ꯑꯥꯎ ꯌꯥꯎꯕꯅꯦ ꯃꯣꯏ ꯁ꯭ꯀꯨꯜꯒꯤꯗ ꯍꯧꯔꯕꯅꯦ
ꯑꯣ
ꯄ꯭ꯂꯥꯁꯇꯛꯀꯤ ꯑ ꯄ꯭ꯂꯥꯁꯇꯤꯀꯤ ꯦꯒꯂꯣ ꯃ
ꯑꯣ ꯑꯃꯔꯣꯝꯗꯗꯤ ꯑꯗꯨ ꯐꯔꯦꯗꯀꯣ
ꯍꯣꯏꯦꯝꯗꯤꯨ ꯀ ꯃꯨꯖꯤꯀꯤꯗꯥꯁꯦ ꯃꯨꯖꯤꯛꯀꯤ ꯑꯗꯨꯅꯤ ꯄꯤꯗ꯭ꯔꯣꯁꯨ ꯇ꯭ꯋꯦꯟꯇꯤ ꯇ꯭ꯋꯦꯟꯇꯤ ꯆꯠꯩ ꯑꯗꯨ ꯐꯣꯔ ꯌꯔꯁꯀ ꯑꯣꯏꯈꯔꯦꯥꯟꯅ ꯐꯥꯏꯚ ꯌꯔꯁ ꯑꯣꯏꯔꯝꯕ꯭ꯔꯗꯤ
ꯑꯣ ꯑꯆꯥꯁ ꯎꯝ ꯑꯦꯝ ꯌꯨ
ꯎꯝ ꯑꯗꯨ ꯑꯗꯨ ꯐꯕꯗꯤ ꯐꯩꯕꯨ ꯀꯩꯅꯣꯁꯨ ꯊꯥꯔꯠ ꯂꯦꯡꯒ꯭ꯋꯦꯖꯁꯨ ꯀꯝꯄꯜꯁꯔꯤ ꯑꯣꯏꯔꯅꯤ ꯍꯥꯏꯌꯦ ꯀ꯭ꯂꯥꯁ ꯇꯦꯟꯗꯣ
ꯂꯦꯡꯒꯣꯏ ꯍꯥꯏꯔꯤ ꯍ
ꯑꯩꯈꯣꯏ ꯀꯩꯅꯣ ꯂꯦꯡꯒ꯭ꯋꯦꯖ ꯑꯅꯤ ꯑꯃꯒ ꯐꯣꯔꯦꯟ ꯂꯦꯡꯒ꯭ꯋꯦꯖ ꯑꯃꯒ ꯌꯦꯡꯦꯁ ꯑꯕꯒ ꯒꯣꯏ ꯆꯅꯤꯕ
ꯥꯁꯇ ꯏꯗ
ꯑꯥ ꯇꯦꯝꯕꯧ ꯎꯝ
ꯑ ꯑꯩ ꯕꯗꯟ ꯄꯤꯖꯦ ꯀꯌꯥ ꯄꯥꯝꯖꯕꯂꯤꯅꯦ
ꯍꯣꯏ ꯑꯗꯨꯅꯦ
ꯎꯝ ꯑꯗ ꯃꯣꯏꯒꯤ ꯍꯟꯗꯛꯀꯤ ꯁꯤ ꯖꯤ ꯄꯤ ꯑꯦꯟꯒꯤ ꯕꯤ ꯑꯦꯗ ꯇꯧꯔ ꯂꯣꯏꯁꯤꯟꯕꯗꯨꯕꯨꯗꯤ ꯌꯥꯝ ꯐꯔꯦ
ꯁꯤꯖꯤ ꯄꯦ ꯒ꯭ꯔꯦꯗꯠꯇ ꯂꯣꯏ ꯆꯠꯅꯔ ꯇꯧ ꯃꯥꯜꯂꯦ
ꯍꯣꯏ ꯐꯔꯦ ꯐꯔꯦ ꯑꯗꯨꯗꯤ ꯃꯔꯛꯇ ꯑꯗꯨꯪꯝ ꯄꯥꯎ ꯐꯥꯎꯅꯁꯦ
ꯍꯣꯏ ꯍꯣꯏ ꯀꯣꯜ ꯇꯧꯔꯝꯗꯥꯏꯗ ꯍꯥꯏꯔꯛꯀꯦ
ꯎꯝ ꯀꯩ ꯀꯣꯜ ꯆꯔꯝꯗꯥꯏꯗ
ꯀꯣꯜ ꯇꯧꯔꯛꯀꯦ ꯍꯥꯏꯔꯛꯀꯦ ꯍꯥꯏꯕꯅꯤꯗ ꯃꯦꯁꯦꯖꯇ ꯑꯦꯄꯣꯏꯟꯃꯦꯟ ꯌꯥꯝꯥꯟꯅ ꯂꯧꯒꯦ ꯍꯥꯏꯕꯅꯤꯗ
ꯑ
ꯍ ꯊꯪ ꯊ
ꯑꯥ ꯑꯥ ꯍꯣ ꯍꯣꯏ